ꯍꯜꯂꯣ ꯀꯩꯗꯧꯔꯝꯃꯤꯅꯣ ꯑꯁ ꯑꯩꯗꯣ ꯁꯨꯝ ꯂꯩꯔꯝꯕꯅꯤꯗ ꯆꯥꯛꯇꯣꯛꯑꯒ
ꯇꯕꯔꯣ
ꯇꯥꯏꯌꯦ ꯅꯪ ꯑꯩꯅ ꯍꯥꯏ ꯇꯥꯗ꯭ꯔꯣ
ꯀꯩ ꯍꯥꯏꯕ ꯇꯥꯍꯧꯗꯔꯦ
ꯆꯥꯛ ꯇꯣꯛꯑꯒ ꯁꯨꯝ ꯂꯩꯔꯝꯃꯤꯅꯦ ꯍꯥꯏꯕ
ꯑꯣꯐ
ꯑꯗꯨꯣꯝ ꯅꯣꯡ ꯇꯥꯗ꯭ꯔꯣ ꯑꯁ ꯑꯩ ꯈꯪꯗꯔꯤ ꯅꯪꯗꯤ ꯀꯔꯝꯀꯥꯟ ꯍꯥꯏꯒꯠꯇꯣꯏꯕ
ꯑꯩ ꯈꯪꯗ꯭ꯔꯤ ꯑꯩꯁꯨ ꯇꯞꯅ ꯍꯥꯏꯔꯅꯤ
ꯀꯣꯂꯦꯖ ꯀꯩꯅꯣ ꯇꯧꯗꯤ ꯀꯩꯅꯣ ꯐꯤꯌꯔꯋꯦꯜ ꯗꯦꯠ ꯊꯥꯔꯇꯤꯟꯗꯅꯤ ꯍꯥꯏꯕꯅꯤ
ꯑꯣ ꯀꯂꯥꯁ ꯇꯧꯕ꯭ꯔꯣ
ꯈꯡꯇꯦ ꯇꯧꯔꯝ ꯇꯧꯗꯕ ꯃꯥꯜꯂꯦ
ꯑꯩꯈꯣꯏꯅ ꯔꯤꯖꯋꯦꯜꯅꯗꯤ ꯅꯍꯥꯟ ꯀ꯭ꯂꯥꯁ ꯇꯧꯋꯦ ꯍꯥꯏꯕ
ꯈꯣꯡꯗꯦ ꯇꯧꯗꯕ ꯃꯥꯜꯂꯤꯗ ꯑꯗꯣ ꯑꯩꯈꯣꯏ ꯀ꯭ꯂꯥꯁꯇꯣ ꯑꯦꯛꯖꯥꯝ ꯇꯥꯏ ꯍꯥꯏꯕꯅꯦ ꯈꯣꯏ ꯔꯨꯝꯗꯣ ꯃꯣꯏ ꯁꯦꯃꯤꯁꯇꯔ ꯀꯌꯥꯒꯤꯅꯣ ꯈꯪꯗꯦ ꯁꯦꯃꯤꯁꯇꯔꯒꯤ ꯑꯣꯏꯔꯤꯕ꯭ꯔꯥ ꯀꯔꯤꯒꯤ ꯑꯣꯏꯔꯤꯕꯅꯣ ꯈꯪꯗꯦ ꯑꯦꯛꯖꯥꯝ ꯇꯥꯏ ꯍꯥꯏꯌꯦ ꯑꯗꯨꯏ ꯇꯧꯗꯦ ꯈꯣꯠꯇꯦꯗꯤ ꯍꯥꯏꯕꯅꯤ ꯊꯥꯔꯠ ꯗꯦꯠ ꯊꯥꯔꯇꯤꯟꯗꯒꯤ ꯐꯖꯅ ꯍꯧꯅꯤꯗꯤ ꯍꯥꯏ ꯍꯥꯏꯕꯅꯤ
ꯑꯣ
ꯅꯪ ꯀꯔꯝꯀꯥꯟ ꯍꯥꯏꯒꯠꯀꯦ ꯈꯜꯂꯤꯕ
ꯑꯩ ꯈꯪꯗꯦ ꯑꯩ ꯇꯞꯅ ꯍꯥꯏꯒꯠꯅꯤ ꯀꯥꯡ ꯂꯣꯏꯔꯒ ꯈꯪꯗ꯭ꯔꯦ
ꯑꯩꯈꯣꯏꯗꯤ ꯑꯃꯨꯛ ꯁꯝꯃꯔ ꯕ꯭ꯔꯦꯛ ꯂꯩꯈ꯭ꯔꯦ ꯍꯥꯏꯌꯦ
ꯀꯌꯥꯕꯨ
ꯁꯕꯦꯟꯇꯤꯟꯗꯩꯅ ꯊꯥꯔꯇꯤ ꯋꯥꯟ ꯐꯥꯎꯕ
ꯑꯗꯨ ꯑꯣꯏꯗꯤ
ꯑꯗꯨꯏꯗꯤ ꯍꯥꯏꯅꯗ꯭ꯔꯁꯨ ꯌꯥꯔꯦ ꯀꯩꯅꯣ
ꯑꯃꯗꯨꯅ ꯍꯥꯏꯔꯈꯦꯗꯅ ꯃꯣꯏ ꯃꯣꯏ ꯀꯃꯔꯁꯀꯤ ꯄꯤꯗꯦ ꯍꯥꯏꯕ꯭ꯔꯣ
ꯄꯤ ꯃꯣꯏ ꯄꯤ ꯃꯥ ꯀꯩꯅꯣ ꯇꯧꯋꯦ ꯃꯇꯝ ꯈꯔ ꯑꯥꯗ ꯂꯩꯔꯨꯒꯦꯌꯦ ꯃꯥꯏ ꯃꯤꯡ ꯆꯟꯕꯩꯒ ꯀꯩꯗꯧꯕ ꯄꯨꯂꯞ ꯆꯠꯈꯤꯕꯅꯦꯕ
ꯃꯥ ꯄ꯭ꯔꯕꯞ ꯍꯥꯏꯒꯠꯈꯤꯕꯗꯨꯗꯥ ꯃꯣꯏ ꯍꯌꯦꯡ ꯍꯥꯏꯕꯔꯥ ꯍꯥꯡꯆꯤꯠ ꯍꯥꯏꯕꯔꯥ ꯇꯦꯁ ꯂꯩ ꯍꯥꯏ ꯎꯝ
ꯀꯔꯤꯗ ꯀꯩ ꯂꯥꯏꯔꯤꯛꯀ ꯀꯌꯥꯝ ꯐꯖꯅ ꯇꯝꯍꯧꯔꯖ ꯑꯗꯨꯨꯅꯦ
ꯈꯪꯗꯦ ꯅꯥ ꯃꯣꯏ ꯀ꯭ꯂꯥꯁ ꯉꯔꯥꯡ ꯅꯍꯥꯟꯗꯩ ꯍꯧꯔꯤꯗ ꯍꯥꯏ ꯑꯗꯨꯒ ꯇꯦꯁ ꯂꯩꯑꯌꯦ
ꯀꯔꯤꯅꯣ ꯍꯥꯏꯁꯤꯕꯣ ꯕꯦꯔꯥꯅꯤꯅꯦ
ꯀꯩ ꯃꯊꯦꯜ ꯆꯥꯔꯕ
ꯑ ꯀꯩꯅꯣ ꯎꯝ ꯍꯩꯅꯥ ꯑꯁꯤꯟꯕ ꯊꯣꯡꯉꯦ ꯅꯣꯏꯗꯤ
ꯆꯥꯎꯈꯠꯇꯦꯍꯦ ꯑꯁ ꯍꯧꯖꯛꯇꯕꯨ ꯍꯩꯅꯥ ꯉꯥꯏꯗꯅ
ꯏꯁ ꯏꯁ
ꯑꯩꯈꯣꯏꯗꯤ ꯂ ꯉꯥꯅꯨ ꯊꯣꯡꯉꯤ ꯉꯥꯅꯨ ꯆꯥꯁꯤ ꯂꯥꯛꯑꯣ ꯉꯥꯅꯨ ꯊꯣꯡꯉꯤ ꯉꯥꯅꯨ ꯆꯥꯁꯤ ꯂꯥꯛꯑꯣ
ꯏꯁ ꯌꯥꯔꯦꯕꯣ ꯆꯦꯗ ꯑꯌꯦꯛꯄ ꯑꯣꯏꯔꯝꯗꯅ ꯌꯥꯔꯦ ꯆꯦꯗ ꯑꯌꯦꯛꯄ ꯑꯣꯏꯔꯝꯒꯅꯤ ꯌꯥꯔꯦ ꯈꯪꯉꯦ ꯈꯪꯉꯦ ꯑꯩ ꯈꯪꯉꯦ ꯌꯥꯔꯦ ꯌꯥꯔꯦ ꯌꯥꯔꯦ ꯌꯥꯔꯦ ꯑꯩ ꯀꯩꯝ ꯆꯥꯖꯅꯤꯡꯗ꯭ꯔꯦ
ꯆꯥꯂꯥꯛꯑꯣ ꯑꯦ ꯐꯒꯤꯒꯤ ꯇꯥꯏꯞꯇ ꯑꯩꯅ ꯌꯥꯅꯤ ꯍꯥꯏꯗ꯭ꯔꯣ ꯑꯩꯅ ꯀꯣꯜ ꯇꯧ ꯌꯥꯅꯤ ꯍꯥꯏꯗ꯭ꯔꯣ ꯅꯣꯏꯗꯤ ꯅꯣꯏꯗꯤ ꯌꯥꯖꯔꯝꯃꯣꯏꯅꯦ ꯊꯨꯒꯥꯏꯒꯣ ꯑꯗꯨꯏ ꯐꯣꯟꯗꯣ
ꯀꯔꯤꯒꯤꯅꯣ ꯈꯪꯗꯦ ꯖꯤꯁꯤꯀꯥꯅ ꯇꯧꯕꯗꯁꯨ ꯀꯩꯅꯣ ꯇꯧꯗꯦ ꯍꯥꯏ ꯃꯁꯤꯡ ꯍꯦꯜꯂꯦ ꯃꯁꯤꯡ ꯍꯥꯏꯗꯤ ꯃꯉꯣꯟꯗ ꯇꯧꯕꯩ ꯃꯁꯤꯡ ꯍꯦꯜꯂꯦ ꯈꯣꯠꯂꯦ ꯑꯃꯥꯏ ꯍꯥꯏꯔꯛꯑꯦꯌꯦ
ꯀꯩꯅꯣ ꯍꯥꯏꯁꯤꯕꯣ ꯃꯥ ꯀꯣꯜ ꯀꯌꯥꯝ ꯇꯧꯒꯔ꯭ꯝ
ꯈꯪꯗꯦ ꯑꯗꯨꯒ ꯑꯃ ꯀꯩꯅꯣꯗ ꯇꯧꯀꯥꯟꯗꯁꯨ ꯔꯤꯡꯒꯤꯡ ꯊꯥꯔꯦ ꯆꯠꯂꯦꯕꯀꯣ
ꯑꯥ
ꯑꯗꯨꯒ ꯃꯉꯣꯟꯗ ꯑꯃꯨꯛ ꯌꯧꯔꯛꯑꯝꯗꯕ ꯑꯩꯅ ꯆꯠꯀꯥꯟꯗ ꯑꯃꯨꯛ ꯑꯗꯨꯏ ꯀꯩꯒꯤꯅꯣ ꯈꯪꯗꯦ
ꯌꯥꯔꯣꯏꯌꯦ ꯅꯣꯏ ꯗꯨꯏ ꯅꯣꯏꯅ ꯇꯧꯕꯗꯤ ꯌꯥꯔꯣꯏꯌꯦ ꯑꯩꯅ ꯇꯧꯕ ꯌꯥꯅꯤ ꯅꯣꯏ ꯐꯣꯟꯗꯣ ꯆꯥꯎꯈꯠꯇꯦ ꯂꯪꯊꯣꯛꯀꯣ ꯊꯨꯒꯥꯏꯒꯣ
ꯀꯔꯤꯒꯤꯅꯣ ꯈꯪꯗꯦ ꯑꯗꯨ ꯋꯥꯁ ꯌꯥꯗ꯭ꯔꯦ ꯑꯝ ꯌꯥꯔꯣꯏꯗꯣꯏ ꯖꯥꯂ ꯈꯪꯗꯦ ꯑꯩ ꯑꯃꯁꯨ ꯌꯥꯗꯒꯨꯝ ꯇꯧ
ꯍꯥꯞꯕꯣꯂꯦꯃꯦ ꯑꯩꯅ ꯈꯔ ꯃꯤ ꯐꯕ ꯑꯣꯏꯕ ꯍꯥꯏꯇꯥꯔꯦꯀꯣ
ꯐꯔꯦ ꯐꯔꯦ ꯐꯔꯦ ꯐꯔꯦ
ꯈꯝꯁꯃꯤꯗ
ꯑꯁ ꯅꯩꯖꯤꯜꯂꯑꯦ ꯅꯪꯅ ꯅꯪ ꯊꯤꯟ ꯅꯖꯤꯜꯂꯦꯍꯦ ꯅꯪ
ꯅꯠꯇꯦ ꯅꯪ ꯀꯦ ꯀꯦ ꯗꯔꯃꯥ ꯌꯦꯡꯉꯦ ꯍꯥꯏꯗꯨꯕꯨ ꯅꯪ ꯀꯔꯤ ꯃꯔꯣꯟ ꯈꯪꯒꯦ
ꯑꯥ ꯈꯪꯇꯦ ꯑꯝꯇ ꯈꯪꯗꯦ ꯑꯩꯗꯤ ꯏꯪꯂꯤꯁꯇ ꯁꯞ ꯇꯥꯏꯇꯜ ꯇꯧꯊꯣꯛꯑ ꯌꯦꯡꯉꯦ
ꯑꯗꯨꯒ ꯀꯣꯔꯤꯌꯥꯟ ꯃꯔꯣꯟ ꯇꯝꯁꯦ ꯒꯥꯏꯅ ꯍꯣꯏ ꯌꯦꯡꯗꯕ ꯑꯩꯕꯧ ꯈꯪꯉꯦ ꯈꯝꯁꯃꯤꯗꯥ
ꯑꯁ ꯑꯩꯕꯨ ꯀꯞꯇꯣꯏꯔꯥ ꯅꯣꯛꯇꯣꯏꯔ ꯁꯤꯕꯨ
ꯑ ꯎꯁ ꯁꯤ ꯇꯥꯛꯁꯤꯗ ꯂꯣꯏꯁꯤꯟꯖꯔꯒꯦ ꯑꯗꯨꯗꯤ ꯈꯝꯁꯃꯤꯗ
ꯑꯥꯁ ꯅꯩꯖꯤꯜꯂꯑꯦꯗ ꯈꯪꯗꯦꯗ ꯑꯌꯦꯡꯕ ꯑꯈꯣꯏꯕꯧ ꯍꯩꯇꯦ ꯌꯦꯡꯗꯕ ꯅꯪꯅ ꯑꯣꯏꯅ ꯍꯩꯔꯕ꯭ꯔꯥ ꯀꯩꯅꯣꯝ ꯇꯧꯔꯤꯗ
ꯈꯪꯗꯦ ꯄꯥꯕꯨꯡ ꯇꯝꯕꯤꯕꯅꯤ
ꯑꯁ ꯅꯩꯖꯤꯜꯂꯦꯑꯦꯍꯦ ꯅꯪ ꯁꯤꯗꯩꯗꯤ ꯃꯊꯪ ꯃꯊꯪ ꯁꯨꯝ ꯂꯥꯞꯅꯒꯤꯗꯧꯔꯦꯅꯦ
ꯀꯩ ꯅꯪ ꯀꯥꯏꯖ ꯆꯠꯇꯣꯏꯅꯣ ꯍꯥꯏꯖ
ꯀꯩꯅꯃꯣꯁꯨ ꯀꯩꯅꯣꯁꯤ ꯏꯝꯐꯥꯜ ꯍꯦ ꯆꯠꯂꯅꯤ ꯑꯩ ꯁꯒꯣꯜꯕꯟꯒꯤꯗ ꯏꯃꯥ ꯏꯕꯦꯁꯟꯒꯤꯗ
ꯀꯅꯥ
ꯅꯣꯏ ꯃ ꯂꯅꯥꯛꯀꯤꯦꯗꯣ
ꯑꯣ ꯎꯝ
ꯃꯥꯁꯨ ꯃꯦꯅꯦꯖꯃꯦꯟꯒꯤ ꯇꯝꯈ꯭ꯔꯅꯤ ꯍꯣꯁꯄꯤꯇꯥꯦꯂꯤꯇꯤꯒꯤ
ꯑꯩꯁꯨ ꯍꯟꯗꯛ ꯑꯥꯏꯁ ꯑꯦꯛꯖꯥꯝ ꯊꯥꯗꯣꯏꯅꯦ ꯏꯟꯇꯔꯚꯌꯨ ꯇꯧ ꯇꯧꯔꯅꯥ ꯍꯥꯏꯅ ꯎꯝ ꯍꯥꯏꯔꯤꯅꯦ
ꯈꯪꯗ꯭ꯔꯦꯗ ꯃꯊꯥꯁꯦ ꯊꯕꯛꯅ ꯄꯪꯀꯧꯗ ꯀꯧꯖꯤꯜꯂꯦ ꯍꯥꯏꯕꯅꯤꯗ
ꯑꯁ ꯑꯩ ꯈꯟꯖꯤꯜꯂꯛꯀꯅꯦꯅ ꯄꯥꯈꯠꯄꯅ ꯑꯁ ꯀꯃꯥꯏ ꯇꯧꯗꯣꯏꯅꯣ ꯈꯪꯗꯦ ꯑꯩ
ꯕꯦꯔꯥꯅꯤꯍꯦ ꯁꯤꯗꯤ
ꯈꯟꯖꯤꯜꯂꯗꯤ ꯀꯃꯥꯏ ꯇꯧꯗꯣꯏꯅꯣꯕ ꯑꯩꯕꯨ
ꯍꯧꯖꯤꯛ ꯊꯕꯛꯅ ꯄꯨꯡꯌꯣꯝ ꯌꯣꯝꯃꯅꯤꯍꯦ ꯅꯪ
ꯑꯃꯁꯨ ꯂꯣꯏꯗꯒꯨꯝ ꯇꯧ ꯑꯃꯁꯨ ꯂꯣꯏꯗꯒꯨꯝ ꯇꯧ ꯑꯁ ꯇꯧꯔꯨꯨꯔꯅꯅꯦ ꯏꯟꯇꯔꯚꯤꯌꯨꯒ ꯑꯗꯨ ꯌꯥꯎꯔꯅꯨ
ꯎꯝ ꯑꯗꯨꯅꯦ ꯃꯤꯅ ꯍꯥꯏꯔꯤꯁꯦ ꯅꯪꯗꯣ ꯑꯗꯨꯝ ꯌꯥꯎꯁꯤꯜꯂꯨꯔꯗꯦ ꯑꯃꯨꯛ ꯈꯔ ꯁꯣꯏꯅ ꯈꯜꯂꯛꯀꯅꯤ ꯅꯪ ꯌꯥꯎꯁꯤꯜꯂꯨꯕ ꯍꯥꯏꯁꯦ ꯁꯤ ꯅꯪ ꯁꯣꯏꯗꯅ ꯈꯜꯂꯛꯑꯗꯕꯅꯦꯅ ꯑꯗ ꯌꯥꯎꯁꯤꯜꯂꯨꯔꯅꯨ ꯅꯪ ꯑꯃꯁꯨ ꯑꯃꯁꯨ
ꯕꯦꯔ ꯀꯥꯕ ꯍꯥꯏꯕꯨ ꯈꯖꯤꯛ ꯈꯖꯥꯛꯀꯤ ꯕꯦꯔꯒ ꯅꯠꯇꯦ ꯀꯥꯗꯣꯔꯤꯁꯦ ꯌꯣꯡ ꯌꯥꯝ ꯀꯥꯗꯣꯔꯤꯕ
ꯑꯗꯨꯅ ꯍꯥꯏꯁꯦ ꯑꯩꯁꯦ ꯊꯕꯛ ꯌꯥꯝꯃꯟꯗꯅ ꯀꯔꯝꯕ ꯇꯧꯁꯤꯒꯦ ꯈꯟꯕꯗ ꯉꯥꯎꯔꯦ ꯍꯥꯏꯕ
ꯀꯔꯤ ꯐꯤ ꯁꯥꯏꯅꯣ
ꯑꯁ ꯐꯖꯔꯦ ꯀꯔꯤ ꯐꯤ ꯁꯥꯔꯤꯅꯣꯌꯦ ꯆꯥꯎꯈꯠꯇꯦꯍꯦ
ꯅꯠꯇꯦ ꯅꯪ ꯊꯕꯛ ꯃꯌꯥꯝ ꯆꯤꯟꯕꯗꯨꯗ ꯍꯪꯕꯅꯦ ꯑ ꯀꯩꯅꯣꯅ ꯁꯥꯕ ꯄꯤꯗꯨꯔꯣ ꯑꯩꯅꯕꯨꯗꯤ ꯁꯗꯦ ꯑꯧ ꯍꯣꯏ ꯍꯣꯏ ꯃꯦꯆꯤꯟ ꯃꯁꯥꯅ ꯁꯥꯖꯕꯗꯣ ꯑ
ꯑꯩꯅ ꯃꯤ ꯊꯥꯗꯣꯛꯑꯣ ꯁꯥꯍꯟꯕꯥꯅꯤꯗ
ꯏꯍꯦ ꯏꯍꯦ
ꯑꯩꯗꯤ ꯃꯤ ꯌꯥꯝ ꯂꯩꯕ ꯃꯤ ꯊꯥꯗꯣꯛꯒ ꯁꯥꯍꯟꯕ
ꯑꯗꯨꯗꯤ ꯒꯥꯔꯤ ꯑꯝꯇ ꯊꯥꯔꯛꯀꯦꯔꯣ ꯁꯣꯔꯨꯝꯗꯒꯤ
ꯏꯁ ꯀꯔꯝꯕ ꯒꯔꯤ ꯄꯥꯝꯒꯦ
ꯈꯪꯗꯦꯗ ꯈꯔ ꯑꯁ ꯀꯤꯈꯔꯦꯍꯦ ꯑꯗꯨꯗꯤ ꯇꯦꯁꯂꯥ ꯑꯝꯇ ꯊꯥꯕꯤꯔꯛꯑꯣ
ꯊꯥꯔꯛꯀꯦ ꯀꯋꯥꯏꯗꯣ ꯅꯣ ꯌꯨꯝꯐꯧꯗꯣꯏꯔꯣ
ꯃꯥꯅꯦ
ꯑꯅꯤ ꯑꯍꯨꯝ ꯑꯗꯨꯝ ꯊꯥꯔꯛꯀꯦꯅꯦ ꯏꯁ ꯑꯗꯨꯒꯤꯕꯨ ꯅꯪꯅ ꯇꯨꯡꯗꯒ ꯃꯌꯥꯝ ꯏꯟꯅꯍꯟꯒꯦꯅꯦꯕ ꯕꯣꯂꯤꯀꯥ ꯇꯧꯅ
ꯑ ꯃꯤ ꯌꯥꯎꯗꯕꯤꯗ ꯃꯤ ꯌꯥꯎ ꯐꯠꯇꯕꯤꯗ ꯒꯥꯔꯤ ꯃꯊꯤꯟꯇ ꯑꯗꯨꯝ ꯊꯥꯔꯛꯑꯣꯀꯣ ꯑꯗꯨꯝ
ꯌꯥ ꯑꯗꯨꯁꯨ ꯌꯥꯏ ꯑꯩꯈꯣꯏꯒꯤ ꯒꯥꯔꯤ ꯈꯛꯇꯪ ꯊꯥꯔꯁꯦ ꯍꯦꯂꯤꯀꯣꯞꯇꯔ ꯇꯧꯔꯒ ꯅꯣꯏ ꯁꯨꯃꯥꯡꯅ ꯇꯣꯞꯂꯥꯎ ꯊꯥꯗꯍꯟꯒꯦꯅꯦ
ꯍꯦꯂꯤꯀꯣꯞꯇꯔꯗꯨꯁꯨ ꯃꯤꯗꯤ ꯊꯣꯛꯍꯜꯂꯛꯀꯅꯨꯕꯣ ꯌꯥꯅꯦ ꯃ ꯇ ꯑꯣ ꯌꯥꯏ ꯌꯥꯏ ꯌꯥꯏ ꯅꯪ ꯅꯪꯅ ꯐꯅꯤ ꯍꯥꯏꯕꯗꯨ ꯑꯗꯨꯝ ꯇꯧꯔꯛꯑꯣ ꯌꯥꯔꯦ ꯑꯩ ꯀꯩꯝ ꯍꯥꯏꯔꯣꯏ
ꯑꯦꯔꯣꯄ꯭ꯂꯦꯟꯕꯣ ꯑ ꯀꯩꯅꯣꯗꯣ ꯈꯇꯪ ꯄꯥꯏꯍꯜꯂꯤꯕꯅꯤ ꯃꯤ ꯌꯥꯎꯗꯕꯤ
ꯐꯔꯦ ꯐꯔꯦ ꯊꯥꯎ ꯌꯥꯎꯗꯕꯤꯗ ꯆꯥꫪꯖ ꯇꯧꯕꯤ ꯅꯠꯇ꯭ꯔꯣ ꯆꯥꫪꯖ ꯇꯧꯕꯤ ꯑ ꯄꯨꯡ ꯄꯨꯡ ꯑꯃ ꯆꯥꫪꯖ ꯇꯧꯕ ꯃꯇꯝꯗ ꯄꯨꯡ ꯑꯍꯨꯝ ꯄꯥꯏꯕꯗꯣ
ꯍꯣꯏ ꯑꯗꯨꯝ ꯃꯊꯛꯇ ꯆꯥꫪꯖ ꯂꯣꯏꯁꯤꯟꯈ꯭ꯔꯁꯨ ꯃꯊꯛꯇ ꯆꯥꯖ ꯇꯧꯕꯝꯂꯩ ꯁ꯭ꯋꯤꯁ ꯅꯨꯡ ꯐꯖꯅ ꯄꯥꯜꯂꯒꯅꯤ ꯐꯤꯠꯇꯅꯦ ꯑꯩꯅ ꯊꯝꯃꯤꯁꯦ ꯑꯥ ꯃꯊꯛꯇ
ꯍ ꯅꯣꯡ ꯍꯣꯡꯉꯛꯄ ꯃꯇꯝꯗꯗꯤ ꯈꯤꯇꯪ ꯀꯩꯅꯣ ꯇꯧꯔꯛꯑꯝꯃꯅꯤ ꯃꯊꯛꯇ ꯑ ꯑꯣꯏꯕꯅꯤꯅꯀꯣ
ꯀꯩꯁꯨ ꯀꯥꯏꯗꯦꯗ ꯑꯩꯅ ꯐꯖꯅ ꯁꯦꯀ꯭ꯌꯨꯔꯤꯇꯤ ꯇꯧꯔ ꯐꯖꯅ ꯈꯥꯖꯤꯜꯂꯒ ꯊꯝꯕꯅꯤꯃꯦ
ꯏꯍꯦꯦ ꯏꯍꯦ ꯏꯍꯦ ꯌꯥꯝ ꯂꯨ ꯂꯩꯔꯝꯃꯤꯅ ꯑꯗꯨꯗꯤ
ꯇ꯭ꯔꯦꯟ ꯆꯠꯄꯒꯤ ꯂꯝꯕꯤ ꯂꯩꯗꯅ ꯑꯗꯨꯃꯥꯏꯅ ꯄ꯭ꯂꯦꯟ ꯄꯥꯏꯕꯒꯤ ꯂꯝꯕꯤꯒꯤ ꯀꯥꯏꯅ ꯈꯥꯏꯔꯒ ꯊꯝꯃꯤꯅꯦ ꯑꯩꯅ
ꯏꯍꯦ ꯑꯗꯣ ꯅꯪ ꯇ꯭ꯔꯦꯟꯅ ꯀꯃꯥꯏꯅ ꯇꯧꯔꯤꯕ ꯇ꯭ꯔꯦꯟ ꯀꯩꯀꯁꯨ ꯆꯦꯜꯍꯜꯂꯤꯕ꯭ꯔ ꯍꯥꯏꯁꯦ ꯍꯧꯖꯤꯛꯁꯦ
ꯑꯩꯈꯣꯏ ꯃꯦꯇ꯭ꯔꯣ ꯇ꯭ꯔꯦꯟꯁꯦ ꯑꯁ ꯈꯪꯗꯦꯗ ꯑꯩ ꯍꯟꯗꯛꯁꯦ ꯑꯃ ꯑꯃꯥ ꯅꯤꯡꯒ ꯍꯞ ꯆꯤꯡꯁꯤꯔꯅ
ꯅꯣꯏ ꯊꯣꯡꯒꯥꯟꯗꯒꯩ ꯀꯩꯅꯣꯐꯧ ꯆꯦꯜꯂꯝꯕꯗꯣ
ꯑꯥ ꯑꯗꯨꯐꯧꯁꯦ ꯑꯗꯨ ꯅꯣꯏ ꯊꫭꯉꯥꯟ ꯌꯧꯍꯜꯂꯛꯀꯦꯅꯦ ꯑꯩꯅꯅꯦ ꯑꯃꯅꯤ ꯍꯥꯞꯆꯤꯟꯁꯤꯔꯥꯅ ꯈꯟꯕ ꯍꯥꯏꯗꯤ ꯑꯩ ꯑꯩ ꯈꯛꯇ ꯁꯨꯝ ꯃꯦꯇ꯭ꯔꯣꯗ ꯆꯠꯄꯗꯣ ꯅꯨꯡꯉꯥꯏꯇꯦꯗꯅ ꯃꯤꯒꯁꯨ ꯈꯔ ꯇꯣꯡꯍꯟꯅꯤꯡꯕ
ꯌꯥꯏꯌꯦ ꯌꯥꯏ ꯌꯥꯏ ꯌꯥꯏꯌꯦ ꯑꯩꯁꯨ ꯇꯣꯡꯅꯤꯡꯕ ꯍꯥꯏꯇꯥꯔꯦ ꯅꯪ ꯇꯣꯛꯅꯤꯡꯉꯦ ꯇꯣꯡꯅꯤꯡꯉꯦ ꯇꯣꯛꯅꯤꯡꯉꯤꯃꯤꯅꯤꯅꯦ ꯀꯔꯥꯏꯗꯩ ꯑꯁ
ꯇꫭꯡꯍꯟꯕꯤꯅꯤ ꯀꯩꯗꯧꯔꯒꯦ ꯑꯩ ꯂꯩꯔꯤ ꯀꯩꯗꯧꯔꯒꯦ
ꯑꯗꯨꯅꯦ ꯈꯣꯟꯇꯣꯡ ꯈꯣꯟꯇꯣꯡ ꯇꯣꯡꯅꯤꯡꯕ ꯍꯥꯏꯇꯥꯔꯦ
ꯑꯗꯣ ꯃꯤꯠ ꯇꯣꯡꯕ ꯃꯤꯗꯤ ꯃꯦꯇ꯭ꯔꯣꯗ ꯇꯣꯡꯕꯁꯤ ꯈꯔ ꯈꯔ ꯆꯦꯛꯁꯤꯜꯂꯣ ꯍꯥꯏꯕꯅꯤꯀꯣ
ꯏꯍꯦ ꯑꯗꯨꯝꯕ ꯑꯃꯁꯨ ꯂꯩꯕ꯭ꯔ
ꯑꯗꯨ ꯑꯩꯒꯤ ꯑꯩꯒꯤ ꯑꯩ ꯑꯩꯒꯤ ꯃꯦꯇ꯭ꯔꯣꯗꯤ ꯈꯤꯇꯪ ꯁꯥꯊꯤꯌꯦꯕ ꯃꯃꯤꯠ ꯇꯣꯡꯕ ꯃꯤꯅ ꯇꯣꯡꯕꯁꯤ ꯈꯤꯇꯪ ꯁꯥꯊꯤꯌꯦꯕ
ꯑꯣ ꯑꯗꯨꯅ ꯇꯣꯡ ꯃꯇꯝꯗ ꯀꯃꯥꯏꯅ ꯇꯧꯕ
ꯀꯔꯤ
ꯃꯃꯤꯠ ꯇꫭꯡꯕ ꯃꯤꯗꯨ ꯇꯣꯡꯕ ꯃꯇꯝꯗ ꯀꯃꯥꯏꯅ ꯇꯧꯗꯣꯏꯅꯣꯕ ꯂꯩ ꯑꯩ
ꯑꯁ ꯃꯃꯤꯠꯀ ꯆꯣꯡꯊꯣꯛꯈꯤꯕ ꯌꯥꯎꯔꯤꯅꯤ ꯀꯟ ꯀꯥꯟ ꯊꯧꯒꯥꯟꯅ
ꯑꯦꯍꯦ ꯃꯃꯤꯠ ꯈꯨꯕ ꯃꯤꯗꯤ ꯀꯃꯥꯏ ꯇꯧꯋꯦ ꯍꯦꯟꯅ ꯑꯗꯨꯗꯤ ꯑꯝꯐꯥꯎ ꯎꯈꯤꯒꯗ ꯃꯃꯤꯠ ꯈꯨꯟꯖꯤꯟꯈꯤꯕ ꯍꯦꯟꯅ ꯑꯝꯕꯨꯛ ꯎꯗ ꯃꯃꯤꯠ ꯇꯥꯡꯒꯤꯕ ꯑꯦ ꯂꯥꯎꯊꯣꯛ ꯍꯦꯃꯟꯅ ꯆꯣꯡꯊꯣꯛꯈꯤꯗꫭꯏꯕ ꯑꯗꯨꯁꯨ
ꯑꯦ ꯆꯣꯡꯊꯣꯛꯇꯦ ꯆꯣꯡꯊꯣꯛꯇꯦ ꯃꯃꯤꯠ ꯇꯣꯡꯕ ꯃꯤꯗꯤ ꯃꯃꯤꯠꯇꯨ ꯐꯥꯉꯝꯗꯕꯃꯤꯅ ꯍꯦꯛꯇ ꯆꯣꯡꯊꯣꯛꯈꯤꯕ
ꯑꯗꯣ ꯀꯩꯅꯣ ꯏꯁ꯭ꯄꯦꯛꯀꯨꯝꯕ ꯎꯞꯄꯗꯤ ꯀꯃꯥꯏꯅ ꯇꯧꯕ
ꯑꯦ ꯌꯥꯅꯤ ꯌꯥꯅꯤ ꯏꯁ꯭ꯄꯦꯛ ꯎꯞꯄꯣ ꯅꯣꯏ ꯏꯁ꯭ꯄꯦꯛ ꯎꯞꯄꯣ ꯄꯥꯏꯊꯣꯛꯈꯤꯗꯅꯕ
ꯌꯥꯔꯦ ꯑꯩ ꯍꯦꯜꯃꯦꯠ ꯑꯗꯨꯝ ꯎꯞꯄꯒꯦ ꯌꯥꯔꯦ
ꯍꯣꯏ
ꯍꯦꯜꯃꯦꯠꯇ ꯈꯤꯇꯪ ꯐꯖ ꯋꯥꯠꯂꯦ ꯑꯩꯁ ꯁꯝ ꯅꯥꯗꫪꯁꯨ ꯂꯨꯃꯥꯡꯁꯦ ꯈꯤꯇꯪ ꯇꯥꯡꯁꯤꯜꯂꯛꯄ ꯑꯗꯨꯅ
ꯍꯣꯏ ꯑꯗꯨ ꯑꯗꯨꯅ ꯈꯤꯇꯪ ꯐꯗꯧ ꯃꯥꯜꯂꯤ
ꯃꯥꯅꯦ ꯃꯥ ꯑꯁ ꯋꯥꯊꯤ ꯋꯥꯔꯦꯝ ꯇꯧ ꯂꯩꯔꯦ ꯂꯥꯏꯔꯤꯛ ꯄꯥꯎꯒꯦ ꯀꯥꯟꯗꯦꯗ ꯑꯩ ꯋꯥꯊꯤ ꯇꯧ ꯌꯥꯕ ꯃꯤ ꯅꯠꯇꯦ
ꯑꯁ ꯌꯥꯝ ꯄꯛꯇꯦꯁꯦ ꯊꯝꯒ꯭ꯔꯒꯦꯅ ꯑꯩ ꯑꯣꯏꯅ ꯊꯝꯈꯤꯒꯦꯅ ꯑꯩ ꯊꯋꯥꯏ ꯌꯥꯝ ꯆꯥꯛꯑꯦ ꯅꯪ ꯈ꯭ꯋꯥꯏꯗꯣ
ꯊꯣꯡꯉꯣ ꯊꯣꯡꯉꯣ ꯊꯣꯡꯉꯣ ꯏꯀꯥꯏ ꯈꯪꯗꯒꯩ ꯐꯣꯟ ꯄꯥꯏꯔꯛꯑꯒ
ꯑ ꯊꯃꯦ ꯊꯃꯦ ꯊꯃꯦ